ꯍꯜꯂꫭ
ꯑꯣ ꯇꯥꯏꯀꯣ
ꯑꯣ ꯇꯥꯏꯌꯦ
ꯋꯥꯎ ꯅꯈꯣꯟꯖꯦ ꯌꯥꯝ ꯀꯟꯅ ꯐꯖꯅ ꯇꯥꯏꯍꯦ ꯅꯨꯉꯥꯏꯔꯤꯕ꯭ꯔꯣ ꯊꯣꯡꯗ꯭ꯔꯤꯌꯦ ꯅꯪꯗꯤ
ꯑꯩꯗꯤ ꯊꯣꯡꯕ ꯍꯧꯔꯦ
ꯑꯁ ꯊꯕꯛ ꯌꯥꯝ ꯐꯩꯀꯣ ꯃꯤ ꯃꯆꯥꯗꯤ
ꯎꯝ ꯕꯤꯟꯁꯗꯣ ꯊꯣꯡꯉꯦ
ꯑꯣ ꯍꯥꯎꯔꯅꯤ ꯍꯥꯎꯔꯅꯤ ꯆꯥꯅꯤꯡꯉꯦ ꯅꯪꯅ ꯊꯣꯡꯕ
ꯂꯥꯛꯑꯣ ꯅꯣꯏꯅꯤꯗꯤ ꯁꯨꯡꯂꯥꯛ ꯂꯥꯛꯇꯦ ꯂꯥꯛꯑꯣ ꯂꯥꯛꯑꯣ ꯍꯥꯏꯔꯒ
ꯂꯥꯛꯀꯅꯤꯌꯦ ꯐꯔꯛ ꯇꯥꯕꯒꯤ ꯇꯧꯕꯅꯤꯗ
ꯊꯥꯖꯗꯦ ꯊꯥꯖꯗꯦ
ꯑꯁꯦꯡꯕꯒꯤꯅꯦ ꯑꯩ ꯌꯥꯝ ꯂꯥꯛꯀꯦ ꯂꯥꯛꯀꯦ ꯍꯥꯏꯔꯒ ꯊꯥ ꯑꯍꯨꯝ ꯁꯨꯗꫭꯔꯦ ꯅꯪꯁꯨ ꯂꯥꯛꯄ ꯌꯥꯏ ꯀꯩꯅꯣ
ꯑꯩꯗꯤ ꯊꯕꯛ ꯌꯥꯝ ꯆꯤꯟꯕꯅꯤꯅ ꯂꯥꯛ
ꯂꯥꯛꯄ ꯌꯥꯗꯕ
ꯅꯣꯏꯗꯤꯗꯤ ꯇꯨꯃꯤꯟꯅ ꯂꯩꯕꯅꯤꯅ ꯂꯥꯛꯄ ꯌꯥꯏ ꯊꯕꯛꯁꯨ ꯇꯧꯗꯦ ꯑꯗꯨꯝ ꯍꯤꯞꯄꯒ ꯂꯩꯌꯦ
ꯍꯣꯏꯅꯦ ꯑꯗꯨꯝ ꯍꯤꯞꯄ ꯂꯩꯕꯒꯤ ꯑꯩꯗꯣ ꯌꯥꯝ ꯅꯣꯏꯈ꯭ꯔꯦ
ꯅꯣꯌꯦ ꯅꯣꯌꯦ ꯍꯥꯏꯔꯒ ꯋꯥꯛꯀꯤꯡ ꯆꯠꯁꯤ ꯂꯥꯛꯑꯣ ꯍꯥꯏꯔꯁꯨ ꯌꯥꯗꯦ ꯀꯔꯤ ꯇꯧꯗꯣꯏꯔ ꯑꯗꯨꯗꯤ
ꯏꯃꯥꯟꯅꯕꯤꯒ ꯑꯩꯒꯗꯣ
ꯑꯥ
ꯋꯥꯛꯀꯤꯡ ꯆꯠꯅꯤꯡꯉꯥꯏ ꯑꯥ ꯋꯥꯔꯤ ꯁꯥꯟꯅꯕ ꯂꯣꯏ ꯂꯣꯏꯔꯦꯕ ꯑꯗꯨꯒ ꯆꯠꯇꯤ ꯆꯠꯇꯕ
ꯎꯝ
ꯑꯩꯈꯣꯏꯒꯤ ꯃꯅꯥꯛꯇ ꯒ꯭ꯔꯥꯎꯟ ꯂꯩꯕꯗꯣ
ꯎꯝ
ꯑꯗꯨꯗ ꯄꯨꯡ ꯃꯉꯥ ꯃꯈꯥꯏꯗ ꯍꯧꯒꯠꯂꯒ ꯆꯠꯁꯤꯀꯣ ꯀꯥꯏꯅ ꯋꯥꯔꯤꯗꯤ ꯂꯣꯏ ꯁꯥꯟꯅꯕ ꯂꯣꯏꯔꯦ
ꯄꯨꯡ ꯃꯉꯥ ꯃꯈꯥꯏꯗ ꯍꯧꯒꯠꯂꯖꯤ ꯍꯥꯏꯔꯒ ꯑꯦꯠꯇ ꯍꯧꯒꯠꯂꯝꯒꯅꯤꯀꯣ
ꯇꯦ ꯉꯟꯃꯜꯂꯦꯍꯦ
ꯍꯣꯏ ꯃꯥꯄꯟ ꯃꯈꯥꯏ ꯃꯥꯄꯟ ꯑꯗꯨꯋꯥꯏꯗ
ꯑꯁ
ꯍꯟꯗꯛꯁꯦꯀꯣ
ꯎꯝ
ꯀꯔꯤꯒꯤꯔꯥ ꯈꯪꯗꯦ ꯑꯩ ꯍꯟꯗꯛꯁꯦ ꯅꯨꯡꯗꯥꯡꯗ ꯇꯨꯝꯕ ꯌꯥꯗꯦ
ꯀꯔꯤꯒꯤꯔꯣ
ꯈꯪꯗꯦ ꯇꯨꯝꯗꯤ ꯇꯨꯝꯅꯤꯡ ꯔꯣ ꯅꯠꯇꯦꯍꯦ ꯇꯨꯝꯗꯤ ꯇꯨꯝꯅꯤꯡꯕ ꯑꯗꯨꯒ ꯇꯨꯝꯕ ꯌꯥꯗꯕꯗꯣ ꯑꯗꯨꯒꯨꯝꯕꯗꯣ ꯇꯧꯔꯤꯌꯦ
ꯑꯣ ꯍꯨꯏ ꯈꯣꯡꯕꯗꯣ ꯀꯤꯕ ꯑꯣꯏꯔꯝꯒꯅꯤ
ꯍꯣꯏ ꯑꯗꯨꯁꯨ ꯀꯤꯌꯦ ꯑꯗꯨꯒꯤꯁꯨ ꯑꯗꯨꯒꯤ ꯈꯛꯇꯁꯨ ꯅꯠꯇꯕ ꯅꯍꯥꯟꯗꯣ
ꯎꯝ
ꯑꯩ ꯇꯨꯝꯗꯤ ꯇꯨꯝꯅꯤꯡꯉꯦꯕ ꯑꯗꯨꯒ ꯇꯨꯝꯕ ꯌꯥꯗꯕ ꯑꯗꯨ ꯒꯤ ꯌꯨꯇꯨꯞꯇꯣ ꯊꯥꯔꯒ ꯇꯨꯝꯒꯦꯅ ꯊꯥꯔꯒ ꯇꯨꯝꯃꯦ ꯑꯗꯨꯁꯨ ꯇꯨꯝꯕ ꯌꯥꯗꯦ ꯏꯁꯩ ꯑꯃꯨꯛ ꯊꯥꯔꯦ ꯑꯗꯨꯁꯨ ꯌꯥꯗꯦ ꯂꯥꯁꯇ ꯃꯨꯠꯊꯠꯂ ꯒ ꯑꯃꯨꯛ ꯇꯨꯝꯕ
ꯏꯌꯥꯝꯕꯗꯣ ꯀꯣꯜ ꯇꯧꯔꯒ ꯇꯨꯝꯕ ꯌꯥꯗ꯭ꯔꯣ
ꯑꯁ ꯇꯨꯝꯅꯤ ꯑꯦ ꯀꯅꯥꯁꯨ ꯋꯥꯔꯤ ꯁꯥꯟꯅꯅꯤꯡꯗꯦ ꯃꯤꯅ ꯇꯨꯝꯕ ꯃꯇꯝꯅꯤꯅ ꯑꯩꯁꯨ ꯇꯜꯂꯕ ꯑꯗꯨꯝ ꯇꯨꯝꯈ꯭ꯔ ꯑ ꯇꯜꯂꯦꯕ ꯍꯟꯗꯛꯇꯤ ꯕꯣꯜ ꯃꯇꯝꯅꯤꯅꯀꯣ
ꯎꯝ
ꯕꯣꯜꯁꯨ ꯌꯥꯝ ꯌꯦꯡꯅꯤꯡꯉꯦꯕ ꯃꯥꯜꯂꯦꯕ ꯃꯤꯁꯤꯡꯁꯦ
ꯎꯝ
ꯅꯪꯗꯤ ꯌꯦꯡꯗꯕ꯭ꯔꯣ
ꯌꯦꯡꯗꯦ ꯌꯦꯡꯕ ꯃꯇꯝ ꯂꯩꯇꯦ ꯑꯩꯗꯤ ꯌꯦꯡꯉꯗꯤ ꯍꯧꯒꯠꯄ ꯉꯝꯃꯔꯣꯏ ꯑꯌꯨꯛꯇ
ꯃꯥꯅꯦ ꯑꯗꯨꯁꯨ ꯆꯨꯝꯃꯤꯅꯦ ꯀꯟꯅ ꯆꯠꯄꯅꯦ ꯎꯝ ꯅꯪꯗꯤ ꯀꯩꯅꯣ ꯇꯧꯕ ꯌꯥꯅꯤ ꯁꯨꯇꯤ ꯐꯪꯕꯒꯨꯝꯕꯗꯀꯣ
ꯎꯝ ꯁꯨꯇꯤ ꯐꯪꯗꯦ ꯑꯩꯗꯤ ꯁꯟꯗꯦꯗꯁꯨ ꯆꯠꯂꯦ ꯑꯗꯨꯝ ꯅꯨꯡꯇꯤ ꯆꯠꯂꯦ
ꯀꯔꯤꯒꯤꯔꯥ ꯅꯪ ꯁꯨꯇꯤ ꯂꯩꯌꯦ ꯍꯥꯏꯗꯥꯏꯅꯦ
ꯎꯝ ꯁꯨꯇꯤ ꯄꯤꯒꯅꯤ ꯍꯥꯏꯔꯒ ꯁꯨꯄꯤ ꯄꯤꯗꯕ
ꯌꯥꯝ ꯅꯨꯡꯁꯤꯌꯦ ꯌꯥꯝ ꯋꯥꯔꯝꯒꯗꯤ ꯑꯗꯨꯗꯤ ꯀꯣ ꯔꯤꯡ ꯈꯔꯒ ꯂꯩꯕꯅꯤ
ꯑꯩꯅ ꯍꯥꯏꯕꯁꯨ ꯃꯣꯏꯅ ꯏꯟꯕꯅꯤꯅ ꯃꯣꯏꯅ ꯍꯥꯏꯕꯗꯨ ꯑꯩ ꯏꯟꯗꯕ ꯌꯥꯗꯕ
ꯍꯣꯏꯅꯦ ꯍꯣꯏꯅꯦ ꯏꯅꯥꯎ ꯏꯅꯥꯎ ꯅꯠꯇ꯭ꯔꯗꯤ ꯑꯩꯗꯤ ꯕꯣꯜ ꯆꯥꯛ ꯊꯣꯡꯕ ꯍꯧꯔꯕꯣ ꯍꯧꯗ꯭ꯔꯤꯌꯦ ꯑꯩ ꯍꯟꯗꯛ ꯑꯩꯗꯤ ꯂꯣꯏꯗꯧꯔꯦ ꯑꯁ ꯌꯥꯝ ꯊꯨꯋꯦꯀꯣ ꯃꯤꯗꯤ
ꯎꯝ
ꯑꯩꯗꯤ ꯆꯥꯅꯤꯡꯉꯗꯤ ꯆꯥꯏꯌꯦ ꯆꯥꯅꯤꯡꯗ꯭ꯔꯗꯤ ꯇꯣꯛꯑꯦ ꯑꯗꯨꯃꯥꯏꯅ ꯇꯧꯋꯦ
ꯑꯩꯁꯨ ꯍꯟꯗꯛꯇꯤ ꯃꯨ ꯃꯣꯏꯗ ꯊꯣꯡꯉꯒ ꯄꯨꯕꯅꯤꯅ ꯑꯗꯨꯝ ꯅꯨꯡꯇꯤ ꯆꯥꯛ ꯊꯣꯡꯉꯒ ꯂꯩꯌꯦ ꯑꯩꯗꯤ
ꯑꯣ ꯌꯥꯝ ꯑꯍꯥꯎ ꯑꯍꯥꯎꯕ ꯌꯥꯝ ꯆꯥꯕ ꯐꯪꯉꯝꯒꯅꯤꯀꯣ ꯑꯗꯨꯗꯤ
ꯑꯍꯥꯎꯕ ꯄꯥꯛ ꯆꯥꯇꯦꯗ ꯀꯥꯡꯁꯣꯏ ꯈꯛ ꯍꯦꯛꯇ ꯆꯥꯏ ꯃꯣꯏꯗꯤ ꯃꯣꯏꯁꯨ ꯊꯥꯎ ꯌꯥꯝ ꯄꯥꯝꯗꯦ
ꯑꯣ ꯑꯣ ꯑꯗꯨꯅ ꯐꯔꯦ ꯀꯩꯅꯣ ꯍꯛꯆꯥꯡ ꯐꯅꯤꯉꯥꯏ
ꯎꯝ
ꯊꯥꯎ ꯌꯥꯝ ꯆꯥꯒꯅꯣ ꯑꯗꯨꯝ ꯍꯥꯏꯌꯦ ꯗꯣꯛꯇꯔ ꯆꯠꯂꯗꯤ ꯐꯔꯦ ꯐꯔꯦ ꯑꯗꯨꯅ
ꯎꯝ ꯉꯁꯤꯁꯨ ꯀꯥꯡꯁꯣꯏꯅꯤ ꯍꯋꯥꯏ ꯑꯁꯥꯡꯕꯗꯣ
ꯍꯣꯏ ꯍꯣꯏ ꯈꯪꯉꯦ ꯈꯪꯉꯦ
ꯎꯝ ꯑꯗꯨꯗꯣ ꯀꯥꯡꯁꯣꯏ ꯑꯃ ꯊꯣꯡꯉꯦ ꯑꯗꯨꯒ ꯆꯅꯥ ꯑꯃ ꯉꯧꯋꯦ
ꯑꯣ
ꯃꯔꯣꯀꯤ ꯑꯃꯦꯠꯄ ꯑꯃ ꯇꯧꯒꯅꯤ ꯍꯣꯔꯦꯟ
ꯍꯥꯎꯔꯝꯃꯅꯤ ꯑꯗꯨꯗꯤ ꯆꯥꯛ ꯌꯥꯝ ꯆꯪꯒꯅꯤꯀꯣ
ꯑ ꯑꯥ
ꯆꯥꯛꯁꯨ ꯄꯨꯕ꯭ꯔꯥ
ꯍꯣꯏ ꯆꯠ ꯑꯩ ꯄꯨꯔꯒ ꯆꯠ ꯆꯠꯄꯅꯦ ꯑꯗꯨꯒ ꯌꯨꯝ ꯌꯥꯎꯔꯒ ꯆꯥꯔꯒ ꯆꯥ ꯇꯣꯛꯑꯒ ꯇꯨꯝꯃꯦ
ꯑꯗꯨꯅ ꯐ ꯔꯦ ꯌꯨꯝ ꯌꯥꯎꯔꯒ ꯊꯕꯛ ꯑꯃꯨꯛ ꯁꯨꯔ ꯂꯩꯕ ꯁꯔꯨꯛꯄꯨꯗꯤꯀꯣ
ꯎꯝ
ꯌꯨꯝ ꯌꯥꯎꯔꯒ ꯆꯥꯊꯣꯛꯑꯒ ꯇꯨꯝꯃꯒ ꯑꯗꯨꯅ ꯅꯨꯡꯉꯥꯏꯔꯝꯃꯅꯤ
ꯎꯝ
ꯀꯣꯏꯕ ꯆꯠꯁꯦ ꯅꯣꯡꯃꯥ ꯁꯤꯀꯦꯍꯦꯟ ꯈꯟꯕ ꯆꯠꯁꯦ ꯁꯟꯗꯦ ꯃꯥꯔꯀꯦꯠꯇ
ꯆꯠꯁꯦ ꯆꯠꯁꯦꯁꯟꯗꯦꯗ ꯆꯤꯡ ꯀꯥꯕꯁꯨ ꯂꯥꯛꯑꯣ ꯍꯥꯏꯔꯒ ꯂꯥꯛꯁꯨ ꯂꯥꯛꯇꯦ ꯑꯩꯗꯤ ꯆꯠꯅꯤꯡꯕꯅ ꯂꯣꯏꯔꯦ
ꯅꯪ ꯑꯝ ꯐꯥꯎ ꯆꯠꯇ꯭ꯔꯤꯕꯣ
ꯑꯃꯔꯛꯇꯤ ꯆꯠꯈ꯭ꯔꯦꯗꯣ ꯊꯥꯏꯅꯒꯤ
ꯑꯣ ꯑꯁ ꯑꯩꯗꯤ ꯑꯝ ꯐꯥꯎ ꯆꯠꯇ꯭ꯔꯤꯗ
ꯑꯩꯗꯤ ꯆꯠꯈ꯭ꯔꯦ
ꯑꯣ ꯆꯠꯁꯦ ꯆꯠꯁꯦ
ꯑꯥ ꯃꯊꯛꯇ ꯀꯥꯔꯗꯤ ꯌꯥꯝ ꯐꯖꯕꯅꯦ
ꯍꯣꯏ ꯍꯣꯏ ꯏꯃꯥꯟꯅꯕꯤ ꯑꯃ ꯂꯩꯕꯗꯣ ꯅꯣꯏ ꯂꯩꯀꯥꯏꯗ
ꯑꯥ
ꯑꯗꯨꯅꯁꯨ ꯑꯗꯨꯝ ꯂꯥꯛꯑꯣ ꯂꯥꯛꯑꯣ ꯀꯧꯋꯦ ꯆꯠꯁꯦꯅ ꯑꯩꯅ ꯂꯥꯛꯄꯤꯗꯕꯅꯤ
ꯎꯝ ꯂꯥꯛꯑꯣꯅꯦ ꯂꯣꯏꯅ
ꯕꯣꯜ ꯕꯣꯜ ꯐꯥꯏꯅꯦꯜ ꯅꯨꯃꯤꯠꯇꯣ
ꯎꯝ
ꯑꯗꯨꯗ ꯌꯦꯡꯃꯤꯟꯅꯁꯦ ꯂꯥꯛꯀꯦ ꯍꯥꯏꯕꯗꯤ ꯑꯈꯣꯏ ꯋꯥꯔꯤ ꯁꯥꯟꯅꯕꯅꯦ ꯐꯥꯏꯅꯦꯜꯗꯣ ꯌꯦꯡꯃꯤꯟꯅꯁꯦꯅ
ꯂꯥꯛꯑꯣ ꯃꯤ ꯃꯌꯥꯝ ꯈꯪꯅꯔꯁꯦ ꯑꯗꯨꯗꯤ
ꯍꯣꯏ ꯑꯗꯨ ꯌꯥꯏꯑꯦ ꯀꯩꯁꯨ ꯀꯥꯏꯗꯦ ꯑꯩꯈꯣꯏ ꯏꯃꯥꯟꯅꯕꯤ ꯌꯥꯝ ꯂꯥꯛꯀꯅꯤ ꯑꯗꯨ ꯅꯨꯃꯤꯠꯇꯣ ꯃꯌꯥꯝ ꯄꯨꯟꯂꯒ ꯌꯦꯡꯁꯤ ꯁꯤ ꯍꯥꯏꯈꯤꯕꯅꯦ
ꯄꯨꯟꯁꯦ ꯂꯥꯛꯑꯣ ꯅꯨꯃꯤꯠ ꯑꯃ ꯈꯛꯇꯕꯨ ꯄꯨꯟꯕ ꯌꯥꯏꯌꯦ
ꯍꯣꯏ ꯄꯨꯟꯕ ꯌꯥꯏꯌꯦ ꯅꯨꯃꯤꯠ ꯑꯃꯈꯛ ꯉꯁꯤꯁꯨ ꯑꯩ ꯊꯣꯛꯂꯛꯑꯦ
ꯎꯝ
ꯑꯗꯣ ꯉꯁꯤꯗꯤ ꯆꯪꯗꯤ ꯆꯪꯗꯦꯗ
ꯑ ꯕꯖꯥꯔꯗ ꯈꯛꯇ ꯆꯠꯂꯒ ꯍꯟꯕ꯭ꯔꯣ
ꯎꯝ ꯍꯣꯁꯄꯤꯇꯥꯜꯗ ꯆꯠꯂꯦ ꯉꯁꯤꯗꯤ
ꯑꯣ
ꯅꯥꯕꯗꯤ ꯅꯠꯇꯕꯀꯣ ꯃꯤ ꯄꯣꯠ ꯄꯤꯕ ꯆꯠ ꯄ ꯑꯩꯗꯣ ꯍꯜꯂꯛ ꯄꯗꯗꯤ ꯅꯣꯡ ꯆꯨꯔꯦ ꯑꯁ ꯑꯩꯗ ꯂꯣꯏ ꯆꯣꯠꯂꯦ ꯁꯇꯤꯟꯁꯨ ꯄꯨꯗꯕꯤ ꯆꯠꯄ
ꯑꯣ ꯅꯣꯡ ꯆꯨꯕꯗ ꯍꯟꯗ꯭ꯔꯤꯕꯣ ꯕꯖꯥꯔꯗ ꯑꯗꯨꯝ ꯂꯩꯕ꯭ꯔꯣ
ꯅꯣꯡ ꯆꯨꯕꯗꯣ ꯍꯟꯕ ꯍꯧꯔꯦꯕꯀꯣ ꯑꯗꯣ ꯑꯣꯛꯇꯣꯗꯣ ꯏꯁꯤꯡ ꯂꯣꯏ ꯆꯪꯉꯦꯕ
ꯑꯥ
ꯑꯗꯨꯒ ꯑꯁꯤ ꯈꯤꯇꯪ ꯈꯤꯇꯪ ꯈꯤꯇꯪ ꯆꯨꯔꯝꯕꯗꯣ ꯑꯈꯣꯏ ꯑꯈꯣꯏ ꯌꯧꯔꯝꯗꯥꯏꯗ ꯌꯥꯝ ꯀꯟꯅ ꯆꯨꯕ ꯍꯧꯔꯕ ꯑꯗꯨꯒꯤ ꯂꯣꯏ ꯆꯣꯠꯂꯦ ꯅꯪꯗꯤ ꯁꯥꯛ ꯌꯥꯝ ꯐꯖꯊꯣꯛꯔꯝꯃꯤꯀꯣ ꯌꯥꯝ ꯉꯧ ꯊꯣꯛꯔꯝꯃꯤꯀꯣ ꯃꯤꯗꯤ
ꯉꯧꯗꯦꯗ ꯑꯗꯨꯝ ꯅꯦꯆꯔꯦꯜꯗ ꯂꯩꯌꯦ
ꯑꯁ ꯌꯥꯝ ꯈꯦꯠꯅꯈ꯭ꯔꯦꯗ ꯌꯥꯝ ꯉꯧꯈ꯭ꯔꯦ ꯅꯪ
ꯑꯩꯈꯣꯏ ꯅꯍꯥꯟ ꯆꯥꯛ ꯆꯥꯃꯤꯟꯅꯕ ꯅꯨꯄꯥꯗꯣ ꯈꯪꯕ꯭ꯔꯣ ꯃꯤ ꯑꯅꯤ ꯂꯥꯛꯄꯗꯣ
ꯍꯣꯏ
ꯃꯣꯏ ꯑꯅꯤꯁꯨ ꯑꯩꯉꯣꯟꯗ ꯁꯨꯃꯥꯏꯅ ꯍꯥꯏꯌꯦ ꯅꯪꯗꯤ ꯍꯟꯗꯛꯇꯤ ꯃꯁꯛꯁꯨ ꯌꯥꯝ ꯐꯖꯊꯣꯛꯑꯦꯀꯣ ꯍꯥꯏꯅ ꯍꯥꯏꯌꯦ
ꯐꯖꯊꯣꯛꯑꯦꯅ
ꯑꯗꯨꯒ ꯀꯝꯄ꯭ꯂꯦꯛꯁ꯭ꯟꯁꯨ ꯌꯥꯝ ꯐꯩꯀꯣ ꯍꯥꯏꯌꯦ
ꯍꯣꯏ ꯅꯪ ꯑꯗꯨꯗ ꯂꯩꯕ ꯌꯥꯝ ꯆꯅꯈ꯭ꯔꯕ ꯃꯥꯟꯂꯦ
ꯎꯝ
ꯅꯔꯥꯏꯕꯛ ꯐꯩ ꯀꯣ
ꯎꯝ
ꯈꯣꯏꯁꯨ ꯂꯥꯛꯑꯁꯤꯔ ꯈꯪꯗꯦꯗ ꯈꯔ ꯉꯧꯊꯣꯡꯅꯕ ꯈꯔ ꯐꯖꯅꯤꯡꯉꯥꯏ
ꯂꯥꯛꯑꯣ ꯂꯥꯛꯑꯣ
ꯐꯖꯅꯤꯡꯕꯅꯤꯅꯀꯣ ꯐꯖꯅꯤꯡꯗꯕ ꯀꯅꯥ ꯂꯩꯒꯦ ꯅꯠꯇ꯭ꯔꯥ
ꯍꯣꯏ ꯆꯨꯝꯃꯦ ꯐꯖꯅꯤꯡꯉꯗꯤ ꯂꯥꯛꯑꯣ ꯑꯩꯒꯤ ꯏꯅꯛꯇ
ꯎꯝ ꯂꯥꯛꯑꯅꯤ ꯌꯨꯝ ꯊꯤꯕꯤꯌꫭꯀꯣ
ꯍꯣꯏ ꯔꯦꯟꯗꯤ ꯃꯌꯥꯝ ꯂꯩꯌꯦ ꯑꯩꯒꯤ ꯏꯅꯥꯛꯇꯁꯨ ꯀꯥ
ꯀꯥ ꯑꯃꯥ ꯂꯩꯌꯦ ꯑꯣ ꯅꯪꯒꯤ ꯅꯅꯥꯛꯇ ꯆꯠꯈ꯭ꯔꯕꯣ
ꯎꯝ ꯅꯨꯄꯤ ꯑꯃ ꯂꯩꯕꯗꯣ ꯆꯠꯈ꯭ꯔꯦ
ꯑꯣ
ꯑꯩꯉꯣꯟꯗ ꯈꯛꯇ ꯏꯆꯦ ꯏꯆꯦ ꯀꯧꯔꯒ ꯂꯩꯌꯦ ꯍꯧꯖꯤꯛ ꯌꯥꯗꯕ ꯐꯤꯕꯝ ꯂꯥꯛꯑꯦ
ꯑꯩ ꯑꯉꯥꯡꯅꯦ ꯍꯥꯏꯌꯣ
ꯇꯜꯂꯤꯅꯦ
ꯀꯩꯁꯨ ꯀꯥꯏꯗꯦꯗ ꯈꯤꯇꯪ ꯍꯟꯕꯒꯤ ꯌꯥꯝ ꯍꯟꯕ꯭ꯔꯥ ꯑꯉꯥꯡ ꯅꯠꯇꯕ꯭ꯔꯣ
ꯅꯠꯇꯦ ꯑꯩ ꯍꯥꯏꯕꯗꯤ ꯍꯧꯖꯤꯛꯅꯦ
ꯎꯝ
ꯐꯣꯟ ꯇꯧꯕ ꯃꯇꯝꯗ ꯏꯆꯦ ꯏꯆꯦ ꯀꯧꯔꯒ ꯂꯩ ꯍꯥꯏꯕ
ꯑꯣ ꯑꯣ ꯑꯣ ꯃꯣꯏꯁꯨ ꯄꯥꯛꯏ ꯍꯥꯏꯕ꯭ꯔꯣ ꯁꯤꯁꯦ ꯑ‌ꯣ ꯁꯣꯔꯤ ꯁꯣꯔꯤ ꯅꯠꯇꯦ ꯅꯠꯇꯦ ꯑꯩꯅ ꯍꯥꯏꯕꯗꯤꯀꯣ
ꯎꯝ
ꯃꯣꯏ ꯉꯍꯥꯟ ꯂꯥꯛꯄꯗꯣ
ꯎꯝ
ꯑꯗꯨꯁꯤꯡꯗꯣ ꯀꯣꯏꯔꯛꯀꯦ ꯑꯃꯨꯛ ꯍꯥꯏꯗ꯭ꯔꯣ
ꯃꯣꯏ ꯄꯥꯏꯅꯤꯡꯗꯦ ꯍꯥꯏꯌ‌ꯦ ꯁꯤꯒꯨꯝꯕ ꯇꯧ ꯇꯧꯅꯤꯡꯗꯦꯌꯦ
ꯑꯩꯅ ꯍꯥꯏꯕꯗꯤ ꯀꯣꯏꯕ ꯂꯥꯛꯇ꯭ꯔꯣ ꯍꯥꯏ ꯅꯦ
ꯑꯣ ꯂꯥꯛ ꯇ‌ꯦ ꯃꯣꯏ ꯑꯦꯛꯖꯥꯝ ꯀꯟꯅ ꯇꯧꯔꯤꯌꯦ ꯑꯦꯛꯖꯥꯝ ꯂꯣꯏꯔꯀꯥꯟꯗ ꯂꯥꯛꯀꯦ ꯍꯥꯏ ꯑꯗꯨꯒ ꯉꯥ ꯊꯣꯡꯉꯒ ꯆꯥꯁꯦ ꯍꯥꯏꯌꯦ
ꯑꯣ ꯆꯁꯤ ꯍꯥꯏꯌꯣ
ꯎꯝ ꯑꯣꯛꯁꯨ ꯆꯥꯕ ꯂꯣꯏꯔꯦ ꯁꯟꯁꯨ ꯆꯥꯕ ꯂꯣꯏꯔꯦ ꯑꯗꯨꯒꯤ ꯃꯊꯪꯗꯗꯤ ꯀꯩꯅꯣ ꯆꯥꯁꯦꯌ‌ꯦ ꯉꯥ ꯆꯥꯁꯦ ꯍꯥꯏ
ꯑꯣ ꯑꯣ ꯃꯊꯪꯗꯗꯤ ꯃꯣꯏ ꯑꯣꯏꯅ ꯊꯣꯡꯉꯣ ꯍꯥꯏꯌꯨꯀꯣ ꯃꯣꯏꯒꯤ ꯃꯍꯥꯎ ꯇꯪꯒꯦ ꯍꯥꯏꯌꯣ ꯑꯩꯈꯣꯏꯅ ꯑꯗꯨꯝ ꯊ‌ꯣꯡ ꯅꯪꯅ ꯑꯗꯨꯝ ꯊꯣꯡꯗ꯭ꯔꯣ
ꯍꯣꯏ
ꯍꯟꯗꯛꯇꯤ ꯃꯣꯏ ꯑꯃꯨꯛ ꯊꯣꯡꯍꯜꯂꯁꯦ
ꯎꯝ
ꯀꯅꯥ ꯊꯣꯡꯗꯣꯏꯔꯀꯣ
ꯎꯝ ꯎꯝ ꯑꯃ ꯈꯔ ꯄꯤꯛꯄꯗꯣ ꯑꯗꯨꯗꯤ ꯃꯥ ꯃꯌꯨꯝ ꯆꯠꯈ꯭ꯔꯦ ꯍꯥꯏꯌꯦ
ꯑꯣ ꯃꯣꯏ ꯁꯨꯇꯤ ꯐꯪꯕꯒꯤ ꯑꯣꯏꯔꯝꯒꯅꯤ
ꯎꯝ ꯑꯗꯨꯒ ꯍꯜꯂꯛꯄꯗꯣ ꯌꯥꯗꯕꯒꯤ ꯍꯜꯂꯛꯑꯀꯥꯟꯗ ꯎꯁꯣꯏ ꯄꯨꯔꯛꯀꯦ‌ ꯍꯥꯏꯌ‌ꯦ
ꯑꯣ ꯍꯥꯎꯕꯅꯤ ꯍꯥꯎꯕꯅꯤ ꯎꯁꯣꯏꯁꯨ ꯎꯇꯤꯒ ꯍꯥꯎꯗ꯭ꯔꯣꯅꯦ ꯎꯇꯤꯗ ꯊꯝꯃꯒ ꯍꯥꯎꯋꯦ ꯎꯇꯤꯗ ꯊꯝꯕ ꯎꯁꯣꯏ ꯍꯥꯎꯕ ꯂꯩꯕ ꯃꯥꯜꯂꯦꯀꯣ
ꯎꯝ
ꯎꯇꯤꯒꯤ ꯎꯁꯣꯏ ꯇꯣꯉꯥꯟꯅ ꯂꯩꯕ ꯃꯥꯜꯂꯦꯕ ꯊꯝ ꯊꯝꯕ
ꯎꯝ
ꯅꯪꯗꯤ ꯍꯟꯗꯛ ꯕꯖꯥꯔ ꯊꯣꯛꯇ꯭ꯔꯕꯣ ꯎꯝ ꯎꯝ
ꯊꯣꯛꯇ‌ꯦ ꯍꯣꯏ ꯁꯟꯗꯦ ꯑꯅꯤ ꯑꯍꯨꯝ ꯁꯨꯗꯧꯔꯦ ꯊꯣꯛꯇꯕ
ꯑꯁ ꯌꯨꯝꯗ ꯐꯖꯅ ꯂꯩꯔꯤꯅꯦ ꯅꯪꯁꯨ
ꯎꯝ
ꯃꯔꯛ ꯃꯔꯛꯇꯗꯤ ꯑꯗꯨꯝ ꯅꯨꯡꯉꯥꯏꯕ ꯅꯠꯇ꯭ꯔꯣ ꯊꯕꯛꯇꯤ
ꯅꯨꯡꯉꯥꯏꯌꯦ
ꯑꯣ ꯅꯨꯡꯉꯥꯏꯔꯗꯤ ꯐꯔꯦ ꯌꯥꯝ ꯋꯥꯔꯗꯤ ꯁꯨꯇꯤꯁꯨ ꯑꯃꯨꯛ ꯐꯪꯗ꯭ꯔꯗꯤ ꯅꯨꯡꯉꯥꯏꯇꯦꯕ ꯀꯣ
ꯎꯝ
ꯅꯨꯡꯉꯥꯏꯔꯗꯤ ꯈꯔ ꯐꯩꯌꯦꯕ
ꯎꯝ ꯁꯟꯗꯦꯗꯗꯤ ꯁꯨꯇꯤ ꯐꯪꯗ꯭ꯔꯁꯨ ꯑꯗꯨꯝ ꯉꯟ ꯉꯟꯅ ꯆꯠꯂꯤ
ꯑꯣ ꯑꯗꯨꯗꯤ ꯁꯟꯗꯦꯗꯗꯤ ꯅꯪ ꯌꯨꯝꯗ ꯑꯗꯨꯝ ꯆꯥꯔꯕ꯭ꯔꯣ
ꯎꯝ ꯑꯁꯤꯗ ꯄꯨꯔꯒ ꯆꯥꯏ
ꯑꯣ ꯑꯣ ꯉꯟꯕ ꯍꯥꯏꯕꯁꯦ ꯌꯥꯝ ꯉꯟꯕꯗꯤ ꯅꯠꯇꯕ
ꯏꯚꯅꯤꯡꯗꯗꯤ ꯃꯣꯏꯅ ꯊꯣꯡꯉꯒ ꯂꯣꯏꯔꯦ ꯂꯧꯕ ꯂꯥꯛꯑꯣ ꯍꯥꯏꯅ ꯍꯥꯏꯔꯛꯑꯦ
ꯁꯦꯁ ꯌꯥꯝ ꯅꯨꯡꯉꯥꯏꯀꯣ ꯃꯣꯏꯒꯤ ꯃꯈꯨ ꯈꯨꯠꯁꯨ ꯇꯪꯕ ꯐꯪꯉꯝꯃꯅꯤꯅꯦ ꯑꯗꯨꯗꯤ
ꯍꯥꯎꯕ꯭ꯔꯣ
ꯍꯟꯗꯛꯇꯤ ꯑꯩꯉꯣꯟꯗ ꯈꯛꯇ ꯊꯣꯡꯍꯜꯂꯦ
ꯀꯔꯤꯒꯤ ꯅꯪ ꯅꯪꯒꯤ ꯍꯥꯎꯕ ꯃꯥꯜꯂꯦ ꯑꯗꯨꯒꯤ ꯑꯣꯏꯕ ꯃꯥꯜꯂꯦ
ꯈꯪꯗꯦ ꯈꯔ ꯊꯣꯡꯕꯗ ꯆꯥꯗꯤ ꯇꯣꯉꯥꯜꯂꯦ ꯑꯗꯨꯕꯨ ꯍꯥꯎꯕꯨꯗꯤ ꯍꯥꯎꯋꯦ ꯑꯗꯨꯝ ꯍꯥꯏ
ꯑꯣ ꯍꯣꯏ ꯀꯃꯥꯏꯅ ꯇꯣꯡꯉꯥꯜꯂꯣꯏꯗꯣꯏꯅꯣ
ꯎꯝ
ꯍꯣꯏꯒ ꯃꯣꯏꯒꯗꯤꯀꯣ
ꯎꯝ
ꯃꯣꯏꯗꯤ ꯃꯊꯦꯜꯁꯨ ꯌꯥꯝ ꯌꯥꯝ ꯆꯥꯕꯅꯦ ꯑꯗꯨꯝ
ꯑꯁ ꯌꯥꯝ ꯌꯥꯝ ꯆꯥꯏ ꯍꯣꯏ ꯑꯗꯨꯒꯤ ꯑꯩ ꯄꯨꯡ ꯃꯔꯤꯗꯒꯤ ꯍꯧꯔꯒ ꯄꯨꯡ ꯇꯔꯨꯛ ꯐꯥꯎ ꯊꯣꯡꯉꯦ ꯑꯩ ꯏꯊꯟꯗ ꯊꯣꯡꯕꯅꯤꯅ ꯀꯥꯡꯉꯧꯁꯨ ꯇꯧꯔꯦ ꯏꯔꯣꯟꯕꯁꯨ ꯇꯧꯔꯦ ꯃꯊꯦꯜꯗꯣ ꯌꯥꯝꯕꯅꯤꯅ ꯄꯨꯡ ꯑꯅꯤ ꯑꯍꯨꯝ ꯆꯪꯉꯦ ꯆꯥꯛ ꯊꯣꯡꯕꯗꯣ
ꯍꯣꯏ ꯆꯪꯉꯝꯒꯅꯤ ꯍꯥꯎꯗꯤ ꯍꯥꯎꯕꯀꯣ
ꯎꯝ ꯆꯥꯕꯗꯗꯤ ꯃꯤꯅꯤꯠ ꯇꯔꯥ ꯈꯛꯇ ꯊꯣꯡꯕꯗꯗꯤ ꯃꯤꯅꯤ
ꯆꯥꯕꯗꯗꯤ ꯊꯨꯅ ꯂꯣꯏ